ꯑꯥ ꯍꯜꯂꯣ ꯃꯔꯨꯞ ꯑ ꯍꯥꯏꯕꯤꯌꯨ
ꯑꯣ ꯃꯔꯨꯞ ꯑꯩꯅ ꯉꯥꯡꯕꯁꯤꯕꯨ ꯐꯖꯅ ꯇꯥꯕꯤꯔꯕꯣ
ꯑꯥ ꯇꯥꯕꯤꯔꯦ ꯇꯥꯖꯔꯦ ꯃꯔꯨꯞ ꯃꯈꯥ ꯑꯗꯝ ꯇꯥꯕꯤꯌꯨ ꯑꯩꯅ ꯉꯥꯡꯕꯁꯤꯁꯨ ꯐꯖꯅ ꯑꯗꯨꯝ ꯄꯥꯕꯤꯕ ꯅꯠꯇ꯭ꯔꯣ ꯃꯔꯨꯞ
ꯇꯥꯢꯌꯦ ꯇꯥꯢꯌꯦ ꯃꯔꯨꯞꯀ ꯁꯨꯝ ꯋꯥꯔꯤ ꯋꯥꯇꯥꯏ ꯉꯥꯏꯍꯥꯛ ꯇꯧꯁꯤꯗꯅ ꯐꯣꯟ ꯇꯧꯖꯔꯛꯑꯝꯕꯅꯦ ꯃꯔꯨꯞꯄꯨ ꯍꯧꯖꯤꯛꯄꯨ ꯊꯕꯛ ꯏꯪꯈꯥꯡ ꯆꯤꯟꯕꯤꯕ꯭ꯔꯣ ꯀꯔꯤ ꯀꯔꯤ ꯇꯧꯕꯤꯔꯤꯒꯦ ꯋꯥꯔꯤ ꯋꯥꯇꯥꯏ ꯇꯧꯕ ꯌꯥꯒꯗ꯭ꯔꯣ
ꯑ ꯃꯔꯨꯞ ꯑꯩꯁꯦ ꯁꯨꯝ ꯀꯔꯤꯒꯨꯝꯕ ꯑꯃ ꯑꯩꯒꯤ ꯂꯦꯞꯇꯣꯞꯇ ꯁꯨꯝ ꯁꯦꯝꯖꯔꯝꯕꯅꯦ ꯑꯥ ꯀꯩꯁꯨ ꯀꯥꯏꯗꯦ ꯋꯥꯔꯤ ꯋꯥꯇꯥꯏ ꯇꯧꯕꯗ ꯀꯔꯤꯁꯨ ꯑꯀꯥꯏꯕ ꯂꯩꯇꯦ ꯑꯗꯨ ꯋꯥꯔꯤꯗꯣ ꯃꯔꯨꯞꯅ ꯑꯗꯨꯝ ꯍꯧꯗꯣꯛꯄꯤꯔꯛꯑꯣ ꯀꯔꯤ ꯋꯥꯔꯤ ꯁꯥꯁꯦ ꯍꯥꯢꯕꯅꯣ
ꯑꯣ ꯍꯣꯏ ꯃꯔꯨꯞ ꯑꯗꯣ ꯃꯔꯨꯞꯄꯨ ꯉꯁꯤ ꯑꯌꯨꯛꯀꯤ ꯀꯔꯤ ꯀꯔꯤ ꯃꯊꯦꯜꯒꯗꯤ ꯂꯧꯈꯠꯄꯤꯔꯒꯦ
ꯃꯣꯡ ꯉꯁꯤꯁꯦ ꯑꯩꯈꯣꯏꯒꯤ ꯊꯔꯣꯏ ꯑꯃ ꯊꯣꯡꯉꯦ꯫ ꯑꯗꯨꯗ ꯑꯗꯨꯝ ꯑꯗꯨꯃꯥꯏꯅ ꯇꯧꯔꯒ ꯑꯗꯨꯝ ꯍꯥꯡꯅ ꯑꯗꯨꯝ ꯂꯣꯏꯁꯤꯟꯈ꯭ꯔꯦ ꯍꯥꯏꯇꯥꯔꯦ ꯃꯇꯦꯡꯁꯦ ꯑꯗꯣ ꯃꯔꯨ ꯍꯣꯏꯒꯤꯗꯤ ꯀꯔꯤ ꯀꯔꯤ ꯃꯥꯠ ꯇꯦꯡꯒꯗꯤ ꯂꯧꯈꯠꯄꯤꯔꯒꯦ꯫
ꯑꯁ ꯌꯥꯝꯅ ꯍꯥꯎꯕ ꯃꯊꯦꯜꯅꯤ ꯃꯔꯨꯞꯀꯤ ꯊꯔꯣꯏ ꯊꯣꯡꯕꯁꯦ ꯊꯔꯣꯏ ꯊꯣꯡꯕꯁꯦ ꯃꯔꯨꯞ ꯑꯩꯒꯤꯁꯨ ꯌꯥꯝꯅ ꯄꯥꯝꯕ ꯏꯟꯁꯥꯡꯁꯤꯡꯒꯤ ꯃꯅꯨꯡꯗ ꯑꯃꯅꯤ꯫ ꯑꯗꯨ ꯃꯔꯨꯞ ꯉꯁꯤꯗꯤ ꯑꯩꯈꯣꯏꯒꯤ ꯃꯥꯊꯦꯜꯁꯤ ꯑꯩꯁꯦ ꯉꯁꯤ ꯊꯕꯛ ꯑꯃ ꯆꯠꯊꯣꯛꯎꯔꯒ ꯀꯩꯅꯣ ꯇꯧꯕꯗ ꯃꯌꯥꯝꯒꯁꯨ ꯆꯥꯛꯇꯤ ꯆꯥꯃꯤꯟꯅꯍꯧꯗ꯭ꯔꯦ ꯀꯣꯟꯕꯨꯗꯤ ꯆꯥꯏ ꯑꯗꯣ ꯑ ꯑꯩꯈꯣꯏꯒꯤꯗꯣ ꯏꯔꯣꯟꯕ ꯑꯣꯏꯕ ꯃꯥꯜꯂꯤ ꯃꯣꯔꯣꯛ ꯑꯇꯦꯛꯄꯒ ꯀꯩ ꯀꯦꯛ ꯃꯁꯜ ꯈꯔ ꯇꯧꯔꯒ ꯍꯋꯥꯏꯒꯨꯝꯕ ꯀꯩꯒꯨꯝꯕ ꯑꯗꯨꯒ ꯑꯩꯈꯣꯏꯒꯤ ꯌꯣꯡꯆꯥꯛ ꯑꯃ ꯉꯧꯔꯒ ꯌꯣꯡꯆꯥꯛ ꯃꯔꯨ ꯑꯔꯤꯕ ꯍꯥꯏꯇꯥꯔꯦꯀꯣ ꯃꯔꯣ ꯑꯗꯨ ꯉꯧꯔꯒ ꯑꯗꯨꯃꯥꯏꯅ ꯆꯥꯖꯩ꯫ ꯑꯗꯨ ꯃꯔꯨꯞ ꯑꯩꯅ ꯋꯥ ꯉꯥꯡꯕꯁꯤ ꯃꯅꯤꯡꯗ ꯀꯔꯤ ꯀꯔꯤ ꯌꯥꯝꯅ ꯂꯥꯡꯕ ꯈꯣꯠꯄ ꯇꯥꯕꯤꯕ꯭ꯔꯣ ꯃꯔꯨꯞ ꯀꯃꯥꯏ ꯀꯃꯥꯏꯅ ꯇꯧꯒꯦ꯫
ꯑꯥ ꯋꯥꯔꯤ ꯋꯥꯇꯥꯏ ꯁꯥꯟꯅꯕ ꯈꯤꯇꯪꯗꯤ ꯇꯥꯖꯩ ꯌꯥꯝ ꯀꯥ ꯍꯦꯟꯅ ꯂꯥꯡꯕꯗꯤ ꯅꯠꯇꯦ꯫ ꯑꯗꯨꯝ ꯃꯈꯥ ꯇꯥꯕꯤꯔꯛꯑꯣ ꯑꯗꯨꯒ ꯃꯔꯨꯞ ꯑꯩꯅ ꯁꯣꯝꯗ ꯁꯨꯝ ꯊꯕꯛ ꯑꯃ ꯇꯧꯕꯗ ꯁꯨꯝ ꯊꯦꯡꯅꯖꯕꯗꯨ ꯁꯨꯝ ꯃꯔꯨꯞꯇ ꯁꯨꯝ ꯍꯥꯏꯖꯔꯛꯀꯦ ꯌꯥꯕ ꯅꯠꯇ꯭ꯔꯣ꯫
ꯌꯥꯏ ꯃꯔꯨꯞ ꯀꯔꯤꯅꯣ ꯇꯥꯛꯄꯤꯌꯨ꯫
ꯑꯁꯣꯝꯗ ꯁꯨꯝ ꯑꯩꯅ ꯐꯣꯟ ꯋꯥꯔꯤ ꯁꯥꯟꯅꯕꯗ ꯁꯨꯝ ꯇꯥꯖꯕꯅꯦ꯫ ꯑꯗꯨꯗ ꯃꯁꯤ ꯑ ꯑꯉꯥꯡꯒꯤ ꯀꯩꯅꯣ ꯇꯧꯕ ꯈꯣꯠꯄ ꯅ ꯋꯥꯔꯤ ꯈꯔꯁꯨ ꯌꯥꯎꯕ ꯍꯥꯏꯇꯥꯔꯦꯅꯦꯀꯣ꯫ ꯑꯩꯁꯨ ꯃꯔꯨꯞꯠꯇ ꯁꯨꯝ ꯈꯪꯍꯟꯅꯤꯡꯗꯅ ꯁꯨꯝ ꯍꯥꯏꯔꯛꯄꯅꯤꯗ꯫ ꯑ ꯃꯔꯨꯞꯁꯦ ꯍꯧꯖꯤꯛ ꯍꯧꯖꯤꯛ ꯀꯔꯤ ꯍꯣꯠꯅꯕꯤꯔꯤꯒꯦ ꯃꯔꯨꯞ
ꯑ ꯍꯧꯖꯤꯛ ꯍꯧꯖꯤꯛꯁꯦ ꯑꯩꯁꯦ ꯊꯕꯛ ꯑꯃ ꯁꯨꯝ ꯀꯩꯅꯣ ꯄꯥꯏꯖꯔꯝꯕꯅꯦ ꯑꯩꯒꯤ ꯂꯦꯞꯇꯣꯞꯇ ꯑꯩꯒꯤ ꯀꯩꯅꯣꯅꯤ ꯃꯥꯏꯀ꯭ꯔꯣꯁꯣꯞ ꯋꯥꯔꯠꯇ ꯑꯩꯁꯤ ꯋꯥꯔꯤꯒꯨꯝꯕ ꯀꯩꯒꯨꯝꯕ ꯃꯔꯨꯞ ꯍꯥꯏꯁꯦ ꯋꯥꯔꯤꯒꯨꯝꯕ ꯀꯩꯒꯨꯝꯕ ꯈꯔ ꯅꯝꯖꯕ ꯃꯤꯑꯣꯏꯅꯤ ꯍꯥꯏꯇꯥꯥꯔꯦ ꯑꯗꯨꯅ꯫ ꯋꯥꯔꯤ ꯁꯨꯝ ꯏꯖꯔꯝꯕꯅꯦ ꯑꯗꯣ ꯐꯣꯔꯦ ꯃꯔꯨꯞꯇ ꯉꯁꯤ ꯑꯩꯅ ꯁꯨꯝ ꯈꯟꯅꯖꯅ ꯇꯧꯖꯔꯛꯏꯁꯦ ꯇꯁꯦꯡꯅ ꯃꯔꯨꯞ ꯑꯩꯗꯤ ꯋꯥꯔꯤ ꯋꯥꯇꯥꯏꯁꯤ ꯌꯥꯝꯅ ꯄꯥꯝꯕ ꯑꯩꯈꯣꯏꯒꯤ ꯊꯥꯏꯅꯒꯤ꯫ ꯑꯩꯈꯣꯏꯒꯤ ꯐꯨꯡꯒꯥ ꯋꯥꯔꯤꯒꯨꯝꯕ ꯑꯃꯗꯤ ꯑꯁꯦꯡ ꯋꯥꯔꯤ ꯑꯃꯗꯤ ꯃꯩꯍꯧ ꯎ꯭ꯔꯣꯜꯒꯤ ꯀꯩ ꯁꯨꯝꯋꯥꯔꯤꯒꯨꯝꯕꯁꯤ ꯀꯥ ꯍꯦꯟꯅ ꯄꯥꯝꯖꯕ ꯍꯥꯏꯇꯥꯔꯦ ꯑꯗꯨ ꯃꯔꯛꯇꯁꯨ ꯋꯥꯔꯤ ꯋꯥꯇꯥꯏ ꯑꯩꯅ ꯈꯪꯖꯕ ꯁꯨꯝ ꯁꯤꯌꯥꯔ ꯇꯧꯔꯒ ꯍꯥꯏꯗꯤ ꯊꯝꯖꯔꯒ꯫ ꯃꯔꯨꯞꯁꯨ ꯋꯥ ꯄꯣꯊꯥꯅꯕ ꯑꯃꯗꯤ ꯃꯔꯨꯞꯅ ꯀꯔꯤ ꯀꯔꯤ ꯈꯪꯉꯝꯕ ꯂꯩ꯫ ꯑꯩꯅ ꯈꯪꯗꯕꯗ ꯀꯔꯤ ꯀꯔꯤ ꯂꯩ ꯑꯃꯗꯤ ꯃꯔꯨꯞꯅ ꯑꯩꯉꯣꯟꯗꯒꯤ ꯀꯔꯤ ꯀꯔꯤ ꯇꯥꯕꯤꯅꯤꯡꯕ ꯂꯩꯗꯅ ꯁꯨꯝ ꯑꯋꯥꯕ ꯄꯣꯊꯥꯅꯕ ꯑꯗꯨꯅ ꯃꯔꯨꯞꯇ ꯇꯧꯁꯤꯔꯛꯄꯅꯤ ꯑꯗꯣ ꯃꯔꯨꯞꯁꯤ ꯑ ꯐꯨꯡꯒꯥ ꯋꯥꯔꯤꯒꯨꯝꯕꯖꯤ ꯃꯔꯨꯞꯅ ꯄꯥꯝꯕꯤꯕ꯭ꯔꯥ ꯅꯠꯇ꯭ꯔꯒ ꯑꯩꯈꯣꯏꯒꯤ ꯃꯩꯍꯧꯔꯣꯜꯒꯤ ꯑꯁꯦꯡꯕ ꯋꯥꯔꯤ ꯍꯥꯏꯇꯥꯔꯦ꯫ ꯑꯁꯤꯒꯨꯝꯕꯁꯤꯒ꯫ ꯑ ꯃꯔꯨꯞꯅ ꯀꯔꯤ ꯍꯦꯟꯅ ꯀꯅꯥꯅ ꯍꯦꯟꯅ ꯂꯨꯝꯃ ꯂꯧꯕꯤꯕ ꯂꯩꯕꯒꯦ ꯍꯥꯏꯗꯤ ꯑꯗꯨꯒꯤ ꯃꯇꯥꯡꯗ ꯍꯥꯏꯐꯦꯠꯇꯪ ꯊꯝꯕꯤꯌꯨ
ꯃꯔꯨꯞ ꯆꯨꯝꯗꯧꯕꯅꯦ ꯑꯩꯁꯦ ꯑꯗꯨꯝ ꯑꯗꯨꯒꯨꯝꯕ ꯋꯥꯔꯤꯗꯤ ꯌꯥꯝ ꯇꯥꯕ ꯄꯥꯝꯖꯕ ꯃꯤ ꯑꯃ ꯑꯩꯍꯥꯛꯁꯨ ꯑꯩꯁꯨ ꯑꯗꯨꯝ ꯇꯥꯖꯩ꯫ ꯐꯣꯟꯗ ꯀꯩꯗ ꯑꯗꯒꯤ ꯑꯍꯜ ꯂꯃꯟꯒꯤ ꯋꯥꯔꯤ ꯊꯥꯏꯅꯒꯤ ꯋꯥꯔꯤ ꯀꯌꯥ ꯑꯃꯁꯨ ꯇꯥꯖꯩ꯫ ꯑꯗ ꯑꯩꯒꯤꯁꯨ ꯃꯔꯨꯞ ꯑꯃꯥ ꯂꯩ ꯄꯖꯩ ꯁꯃꯥꯖꯁꯦ ꯑꯗꯨꯒꯨꯝꯕꯗ ꯌꯥꯝꯅ ꯑꯩꯈꯣꯏ ꯊꯋꯥꯏ ꯌꯥꯎꯖꯕ ꯍꯥꯏꯕ ꯇꯥꯔꯦꯅꯦꯀꯣ ꯑꯗ ꯑꯗꯨ ꯃꯥꯥꯏꯅ ꯑꯩꯒꯤꯁꯨ ꯃꯒ ꯋꯥꯔꯤ ꯋꯥꯇꯥꯏ ꯈ ꯁꯦꯝ ꯁꯤꯀꯣ ꯁꯤꯅ ꯍꯥꯏꯅꯕꯁꯨ ꯂꯩ ꯑꯗꯣ ꯃꯔꯨꯞꯁꯦ ꯍꯧꯖꯤꯛ ꯍꯧꯖꯤꯛ ꯀꯔꯤ ꯋꯥꯔꯤ ꯏꯕꯤꯔꯝꯃꯤꯕꯅꯣ
ꯃꯔꯨꯞ ꯍꯧꯖꯤꯛꯁꯦ ꯑꯩꯁꯦ ꯑꯩꯈꯣꯏꯒꯤ ꯐꯨꯡꯒꯥ ꯋꯥꯔꯤ ꯑꯣꯏ ꯀꯩ ꯑꯣꯏ ꯇꯧꯕ ꯑꯗꯨꯒ ꯑꯩꯈꯣꯏꯒꯤ ꯈꯨꯟꯒꯤ ꯑꯍꯜ ꯂꯃꯟꯁꯤꯡꯅ ꯁꯨꯝ ꯊꯥꯖꯅꯕ ꯑꯩꯈꯣꯏꯒꯤꯅ ꯄꯣꯛꯇ꯭ꯔꯤꯉꯩ ꯑꯩꯈꯣꯏꯒꯤ ꯏꯄꯨ ꯍꯣꯏꯒꯤ ꯍꯥꯛꯇꯛ ꯊꯣꯛꯈꯤꯕ ꯑꯗꯨꯒꯨꯝꯕ ꯋꯥꯔꯤ ꯑꯃꯅꯤ ꯑꯗꯣ ꯃꯔꯨꯞꯅ ꯁꯤꯒꯤ ꯃꯇꯥꯡ ꯗ ꯑꯩꯅ ꯁꯨꯝ ꯄꯟꯖꯔꯛꯄꯗ ꯃꯔꯨꯞꯄꯨ ꯀꯃꯥꯏ ꯀꯃꯥꯏ ꯍꯥꯏꯗꯤ ꯋꯥꯔꯤ ꯑꯁꯤ ꯇꯥꯕꯤꯅꯤꯡꯕ ꯂꯩꯕ꯭ꯔꯥ ꯅꯠꯇ꯭ꯔꯒ ꯑꯇꯣꯞꯄ ꯃꯔꯨꯞꯅ ꯐꯨꯡꯒꯥ ꯋꯥꯔꯤ ꯅꯠꯇꯕ ꯑꯇꯣꯞꯄ ꯋꯥꯔꯤꯗꯗꯤ ꯀꯔꯤ ꯀꯔꯤ ꯄꯥꯝꯖꯕ ꯂꯩ
ꯑ ꯃꯔꯨꯞꯅ ꯄꯟꯕꯤꯔꯤꯕ ꯋꯥꯔꯤꯗꯨ ꯌꯥꯝ ꯅꯨꯡꯉꯥꯏꯕ ꯋꯥꯔꯤ ꯑꯣꯏꯗꯧꯕ ꯃꯥꯜꯂꯦ ꯍꯥꯏꯅꯁꯨ ꯌꯥꯝꯅ ꯇꯥꯖꯅꯤꯡꯕ ꯋꯥꯔꯤ ꯑꯃ ꯑꯣꯏ ꯑ ꯃꯣꯠꯄ ꯈꯤꯇꯪ ꯂꯤꯕꯤꯔꯒꯗꯤ ꯌꯥꯝꯅ ꯅꯨꯡꯉꯥꯏꯖꯔꯦ
ꯐꯅꯤ ꯃꯔꯨꯞꯗ ꯑꯩꯒꯤ ꯑꯩꯅ ꯏꯖꯔꯤꯕ ꯃꯇꯥꯡꯁꯤꯗ ꯑꯩ ꯋꯥꯔꯤ ꯍꯥꯏꯐꯦꯠ ꯇꯧꯖꯒꯦ ꯃꯔꯨꯞ ꯑꯩꯅ ꯏꯖꯔꯤꯕꯁꯤ ꯇꯁꯦꯡꯕꯗꯤ ꯃꯁꯤꯁꯤ ꯀꯗꯥꯏ ꯐꯥꯎꯕ ꯆꯨꯝꯃꯤ ꯍꯥꯏꯕꯗꯨꯗꯤ ꯑꯩꯖꯨ ꯍꯧꯖꯤꯛꯐꯥꯎꯗꯤ ꯍꯥꯏꯕ ꯉꯝꯖꯗ꯭ꯔꯤ ꯍꯥꯏꯇꯥꯔꯦ ꯑꯗꯨꯕꯨ ꯑꯍꯜ ꯂꯃꯟꯅ ꯃꯁꯤ ꯃꯈꯣꯏꯅ ꯍꯛꯊꯦꯡꯅꯅ ꯎꯔꯨꯕꯅꯤ ꯋꯥꯔꯤ ꯑꯣꯏꯅ ꯂꯩꯍꯧꯕ ꯅꯠꯇꯦꯅꯁꯨ ꯃꯈꯣꯏꯅ ꯍꯥꯏ ꯊꯧꯗꯣꯛꯁꯤ ꯆꯍꯤ ꯉꯁꯤꯗꯒꯤ ꯆꯍꯤ ꯑꯩꯈꯣꯏꯒꯤ ꯆꯥꯝꯃꯒ ꯈꯔ ꯍꯦꯜꯂꯕ ꯆꯥꯝꯃ ꯀꯨꯟ ꯀꯨꯟꯊ꯭ꯔꯥ ꯍꯥꯏꯇꯥꯔꯦ ꯀꯣ ꯃꯔꯨꯞ ꯃꯁꯤ ꯃꯗꯨꯒꯤ ꯃꯇꯝꯗ ꯑꯩꯈꯣꯏꯒꯤ ꯏꯙꯧ ꯍꯣꯏꯅ ꯍꯥꯏꯇꯥꯔꯦ ꯑꯩꯈꯣꯏꯒꯤ ꯏꯄꯨ ꯍꯣꯏ ꯄꯣꯛꯂꯛꯄ ꯃꯇꯝ ꯏꯙꯧ ꯍꯣꯏꯅ ꯄꯥꯜꯂꯤꯉꯩ ꯃꯇꯝꯗ ꯍꯥꯏꯇꯥꯔꯦ ꯃꯐꯝ ꯑꯩꯈꯣꯏꯒꯤ ꯃꯇꯝ ꯑꯃꯗ ꯊꯣꯛꯈꯤꯕ ꯇꯨꯔꯦꯜꯗ
ꯑꯩꯈꯣꯏꯒꯤ ꯌꯥꯝꯅ ꯉꯛꯄ ꯑꯃꯁꯨꯡ ꯌꯥꯝꯅ ꯀꯤꯅꯤꯡꯉꯥꯏ ꯑꯣꯏꯕ ꯃꯁꯛ ꯑꯃ ꯑꯗꯨꯒꯨꯝꯕ ꯑꯣꯏꯈꯤꯕ ꯋꯥꯔꯤꯅꯤ ꯃꯔꯨꯨꯞ ꯑꯩꯅ ꯂꯩꯖꯔꯤꯕꯁꯤ ꯍꯧꯖꯤꯛꯇꯤ ꯃꯇꯝꯗꯨꯗ ꯑꯩꯅ ꯂꯩꯔꯝꯕ ꯍꯥꯏꯗꯤ ꯑꯩꯈꯣꯏ ꯏꯄꯥ ꯏꯄꯨꯅ ꯂꯩꯔꯝꯕꯗꯨ ꯑꯩꯁꯨ ꯄꯤꯛꯏꯉꯩꯗ ꯃꯇꯝ ꯈꯔꯗꯤ ꯂꯩꯖꯔꯝꯃꯤ ꯑꯗꯨꯕꯨ ꯂꯥꯏꯔꯤꯛ ꯂꯥꯏꯁꯨ ꯇꯝꯕ ꯑꯗꯒꯤ ꯈꯨꯗꯣꯡ ꯆꯥꯔꯛꯇꯕꯅ ꯃꯔꯝ ꯑꯣꯏꯔꯒ ꯑꯩ ꯍꯣꯡꯗꯣꯔꯛꯈꯤꯕꯅꯤ ꯑꯗꯣ ꯃꯔꯨꯞꯇ ꯋꯥꯔꯤꯗꯨ ꯇꯝꯖꯒꯦ ꯃꯔꯨꯞꯁꯨ ꯁꯤ ꯇꯥꯔꯒ ꯉꯥꯏꯍꯥꯛ ꯃꯔꯨꯞꯅ ꯀꯩꯀꯩ ꯊꯥꯖꯕꯤꯕ ꯑꯗꯒꯤ ꯅꯨꯡꯉꯥꯏ ꯅꯨꯡꯉꯥꯏꯇꯦ ꯑꯃꯗꯤ ꯃꯁꯤꯅ ꯑꯩꯈꯣꯏꯒꯤ ꯂꯩꯔꯤꯕ ꯌꯨꯇ꯭ꯨꯨꯞꯇ ꯀꯩꯗ ꯄꯨꯋꯥꯔꯤ ꯂꯤꯔꯒ ꯃꯌꯥꯝꯗ ꯁꯦꯕꯥ ꯇꯧꯕ ꯌꯥꯅꯤ ꯌꯥꯔꯣꯏꯁꯤ ꯃꯔꯝ ꯊꯝꯕꯤꯌꯨ ꯑꯩ ꯋꯥꯔꯤꯗꯣ ꯍꯧꯖꯔꯛꯀꯦ ꯌꯥꯝ ꯇꯦꯟꯇꯛꯅ ꯍꯥꯏꯖꯔꯕꯗ ꯃꯇꯝ ꯑꯃꯗ ꯑꯩꯈꯣꯏꯒꯤ ꯇꯨꯔꯦꯜꯁꯤ ꯌꯥꯝꯅ ꯄꯥꯛ ꯆꯥꯎꯕ ꯇꯨꯔꯦꯜ ꯑꯃꯅꯤ ꯍꯥꯏꯕꯗꯤ ꯍꯧꯖꯤꯛ ꯑꯩꯅ ꯄꯟꯖꯈꯤꯕ ꯏꯄꯥ ꯏꯄꯨꯁꯤꯡꯒꯤ ꯃꯇꯝꯗꯣ ꯃꯇꯝꯗꯨꯗꯗꯤ ꯏꯁꯤꯡꯁꯦ ꯌꯥꯝꯅ ꯁꯦꯡꯕ ꯑꯃꯗꯤ ꯉꯥ ꯉꯥꯒꯤ ꯃꯈꯜꯁꯤꯡꯁꯦ ꯂꯣꯏ ꯁꯨꯅ ꯂꯩꯔꯝꯃꯦ ꯍꯥꯏ ꯑꯗꯨꯒ ꯏꯄꯨꯍꯣꯏ ꯍꯥꯏꯗꯤ ꯏꯙꯧꯍꯣꯏ ꯃꯣꯏꯒꯤ ꯃꯇꯝꯁꯤꯗꯤ ꯉꯥ ꯐꯥꯕ ꯇꯨꯔꯦꯜꯗꯒꯤ ꯑꯐꯪ ꯑꯐꯪꯕ ꯐꯥꯔꯒ ꯆꯥꯔꯒ ꯁꯨꯃꯥꯏꯅ ꯃꯣꯏꯁꯤ ꯂꯩꯔꯛꯄꯅꯤ ꯍꯥꯏ ꯑꯗꯨꯒ ꯌꯥꯝꯅ ꯈꯪꯍꯧꯗꯕ ꯅꯨꯡꯉꯥꯏꯇꯕ ꯑꯀꯤꯕ ꯊꯧꯗꯣꯛ ꯍꯥꯏꯔꯒꯅ ꯉꯥ ꯐꯥꯕ ꯆꯠꯈꯤꯕ ꯃꯤꯁꯛ ꯑꯃ ꯍꯥꯏ ꯇꯔꯦ ꯃꯍꯥꯛꯁꯤ ꯌꯥꯝꯅ ꯅꯨꯡꯉꯥꯏꯇꯕ ꯊꯧꯗꯣꯛ ꯑꯃꯗ ꯑꯩꯈꯣꯏꯒꯤ ꯃꯍꯥꯛꯃꯛꯁꯤ ꯇꯁꯦꯡꯅ ꯍꯥꯏꯔꯤꯕ ꯖꯤꯕ ꯑꯗꯨꯅ ꯆꯤꯡꯁꯤꯜꯂꯒ ꯀꯩꯒꯤ ꯄꯨꯁꯤꯟꯒꯤꯕ꯭ꯔꯥ ꯄꯨꯁꯟꯗꯕ꯭ꯔꯥ ꯍꯥꯏꯕꯗꯨ ꯈꯪꯗꯕ ꯑꯗꯨꯕꯨ ꯏꯁꯤꯡꯗ ꯑꯗꯨꯝ ꯃꯥꯡꯈꯤꯕꯅꯤ ꯊꯥꯖꯅꯕꯒꯤ ꯃꯇꯨꯡꯟꯅ ꯃꯍꯥꯛꯅ ꯃꯥꯡꯂꯤꯕ ꯖꯒꯥ ꯑꯁꯤ ꯑꯩꯈꯣꯏꯒꯤ ꯌꯥꯝꯅ ꯆꯥꯎꯅ ꯍꯨꯠ ꯂꯒ ꯂꯩꯕ ꯎꯝ ꯂꯥꯏꯔꯦꯟꯒ ꯀꯥꯏꯅ ꯍꯥꯏꯅꯕ ꯑꯗꯨꯒꯨꯝꯕ ꯑꯩꯈꯣꯏꯒꯤ ꯖꯤꯕ ꯑꯗꯨꯅ ꯂꯩꯕ ꯖꯒꯥꯗꯅꯦ ꯀꯥꯏꯅꯁꯨ ꯍꯥꯏꯅꯩ ꯑꯗꯨꯒ ꯃꯗꯨꯗ ꯈꯪꯍꯧꯔꯤꯕ ꯃꯤꯟꯅ ꯎꯍꯧꯕ ꯇꯝꯕꯁꯤꯡꯗ ꯏꯁꯤꯡ ꯆꯥꯎꯔꯛꯄ ꯃꯇꯝꯁꯤꯗ ꯑꯩꯈꯣꯏꯁꯤ ꯃꯀꯣꯟ ꯃꯀꯣꯟ ꯀꯣꯜꯂꯒ ꯇꯨꯔꯦꯜꯗ ꯆꯥꯎꯅ ꯆꯥꯎꯅ ꯂꯩ ꯍꯥꯏ ꯈꯪꯗꯗꯅ ꯃꯍꯥꯛꯁꯤ ꯃꯇꯝꯗꯨꯗ ꯃꯈꯣꯏꯅ ꯃꯀꯣꯟ ꯃꯀꯣꯟ ꯀꯣꯜꯂꯒ ꯂꯩꯔꯤꯕꯁꯤꯕꯨ ꯀꯔꯤ ꯀꯔꯝꯕ ꯄꯣꯠꯁꯛ ꯑꯣꯏꯕꯖꯥꯠꯅꯣ ꯒꯥꯥꯏꯗꯅ ꯁꯨꯝ ꯀꯨꯝꯗꯅ ꯈꯣꯠꯇꯨꯅ ꯌꯦꯡꯅꯕ ꯃꯇꯝꯗ ꯇꯝꯊꯤꯗꯕ ꯂꯥꯏꯔꯦꯡ ꯁꯤꯡꯗꯨꯅ ꯆꯦꯠꯁꯤꯜꯂꯒ ꯁꯨꯃꯥꯏꯅ ꯄꯨꯁꯤꯟꯒꯤꯕꯅꯤ ꯈꯣꯠꯀꯅꯤ ꯍꯥꯏ ꯍꯧꯖꯤꯛꯀꯥꯟꯒꯤ ꯃꯤꯔꯣꯜꯁꯤꯡꯅ ꯃꯗꯨ ꯑꯩꯈꯣꯏꯅ ꯇꯝꯂꯨꯕ ꯃꯇꯝꯗ ꯑꯩꯈꯣꯏꯗꯤ ꯏꯄꯥ ꯏꯄꯨꯅꯁꯤꯡꯅ ꯊꯝꯕꯤꯔꯝꯕꯁꯤꯡꯁꯦ ꯑꯗꯨꯝ ꯑꯌꯥꯝꯕ ꯃꯇꯝ ꯊꯥꯖꯒꯂꯩ ꯍꯥꯏꯇꯔꯦ ꯃꯔꯨꯞ ꯑꯗꯣ ꯐꯔꯦ ꯃꯔꯨꯞꯇ ꯌꯥꯝ ꯁꯥꯡꯉꯗꯤ ꯁꯤꯒꯤ ꯃꯇꯥꯡꯒ ꯂꯩꯖꯔꯔꯣꯏꯒꯦ ꯑꯗꯨꯝ ꯃꯔꯨꯞꯅ ꯍꯥꯏꯗꯤ ꯀꯔꯤ ꯑꯥ ꯇꯥꯕꯗ ꯍꯥꯏꯗꯤ ꯌꯥꯝꯅ ꯉꯁꯤ ꯁꯥꯡꯅ ꯂꯩꯊꯣꯛ ꯇꯥꯔꯒꯗꯤ ꯃꯁꯤ ꯇꯥꯕ ꯅꯨꯡꯉꯥꯏꯅꯤ ꯅꯨꯡꯉꯥꯏꯔꯣꯏ ꯍꯥꯏꯕꯗꯨ ꯃꯔꯝ ꯍꯥꯏꯐꯦꯠꯇꯪ ꯊꯝꯕꯤꯔꯝꯎ
ꯃꯔꯨꯞꯀꯤ ꯋꯥꯔꯤꯁꯤ ꯑꯩꯅ ꯇꯥꯕꯗ ꯁꯨꯝ ꯅꯨꯡꯉꯥꯏ ꯑꯗꯨꯒ ꯃꯔꯨꯞꯅ ꯊꯥꯒꯠꯄꯤꯕ ꯃꯇꯝꯗꯁꯨ ꯃꯌꯥꯝꯅ ꯑꯗꯨꯝ ꯄꯥꯝꯅꯒꯅꯤ ꯍꯥꯏꯗꯨꯅꯁꯨ ꯈꯜꯂꯤ ꯍꯥꯏꯕꯗꯤ ꯊꯥꯏꯅꯒꯤ ꯋꯥꯔꯤ ꯍꯥꯏꯕꯁꯤꯗꯕꯨ ꯑꯉꯥꯡ ꯅꯨꯨꯕꯤ ꯂꯩꯔꯤꯕ ꯑꯍꯜ ꯂꯃꯟ ꯅꯨꯄꯤ ꯑꯉꯥꯡ ꯂꯣꯏꯅ ꯇꯥꯟꯅꯕ ꯉꯥꯛꯇꯅꯤꯗꯣ ꯍꯥꯏꯗꯤ ꯍꯧꯖꯤꯛ ꯁꯤ ꯅꯨꯡꯁꯤ ꯅꯤꯉꯣꯟꯜꯒꯤ ꯋꯥꯔꯤ ꯉꯥꯛꯇꯅꯤ ꯑꯗꯨꯒꯨꯝꯕ ꯊꯥꯏꯅꯒꯤ ꯑꯣꯏꯕ ꯑꯁꯦꯡꯕ ꯑꯗꯨꯒꯨꯝꯕ ꯊꯣꯛꯈꯤꯕ ꯊꯧꯗꯣꯛꯁꯤꯡ ꯑꯗꯨ ꯑꯇꯥꯡꯕꯅꯦ ꯍꯥꯏꯕ ꯇꯥꯔꯦ ꯃꯔꯨꯞꯀꯤ ꯑꯗꯨꯃꯥꯏꯅ ꯋꯥꯈꯜꯂꯣꯟ ꯆꯦꯜꯂ ꯀꯩꯁꯨ ꯀꯥꯏꯗꯦ ꯃꯨꯞꯅ ꯊꯥꯒꯠꯄꯤꯕ ꯃꯇꯝꯗ ꯃꯌꯥꯝꯅ ꯄꯥꯝꯅ ꯇꯥꯅꯒꯅꯤ ꯑꯗꯨꯒ ꯃꯔꯨꯞꯁꯨ ꯃꯥꯏ ꯄꯥꯛꯄ ꯃꯔꯨꯞꯅ ꯑꯗꯨꯒꯤ ꯊꯕꯛꯇꯨ ꯇꯧꯔꯨꯕ ꯃꯇꯝꯗ ꯃꯥꯏ ꯄꯥꯛꯄ ꯇꯧꯔꯨ ꯇꯔꯨ ꯈꯨꯗꯤꯡꯗ ꯑꯣꯜꯂꯨ ꯑꯣꯜꯂꯨꯕ ꯃꯥꯏꯀꯩꯗ ꯑꯩꯈꯣꯏꯒꯤ ꯊꯣꯏꯗꯣꯛ ꯍꯦꯟꯗꯣꯛꯅ ꯃꯌꯥꯝꯅ ꯈꯪꯅꯕ ꯑꯃ ꯑꯣꯏꯁꯅꯨ ꯍꯥꯏꯩꯅꯁꯨ ꯊꯝꯖꯒꯦ
ꯌꯥꯝꯅ ꯅꯨꯡꯉꯥꯏꯖꯩ ꯃꯔꯨꯞꯅ ꯑꯐꯕ ꯄꯥꯎꯗꯝ ꯊꯝꯕꯤꯔꯄꯒꯤꯗꯃꯛꯇ ꯍꯥꯏꯗꯤ ꯑꯗꯨꯒꯤ ꯋꯥꯍꯩꯁꯤꯡꯗꯨ ꯌꯥꯝꯅ ꯃꯃꯜ ꯂꯩꯕ ꯑꯣꯏꯕꯅꯤꯅ ꯑꯩꯈꯣꯏꯗꯤ ꯀꯅꯥꯒꯨꯝꯕ ꯑꯃꯅ ꯑꯐꯕ ꯋꯥꯍꯩ ꯋꯥꯇꯥ ꯍꯥꯏꯗꯤ ꯃꯌꯥꯝꯒꯤ ꯁꯦꯕꯥ ꯇꯧꯖꯔꯤꯕꯅꯤꯅ ꯃꯗꯨ ꯁꯤꯖꯤꯟꯅꯔꯛꯄ ꯃꯇꯝꯗ ꯌꯥꯝꯅ ꯍꯔꯥꯎꯖꯩ ꯍꯥꯏꯇꯥꯔꯦ ꯃꯔꯨꯞ ꯐꯔꯦ ꯃꯔꯨꯞ ꯃꯇꯨꯡꯗꯁꯨ ꯅꯨꯡꯉꯥꯏ ꯅꯨꯡꯉꯥꯏꯕ ꯋꯥꯔꯤ ꯀꯌꯥ ꯇꯧꯁꯤ ꯑꯩꯈꯣꯏꯅꯁꯨ ꯈꯪꯗꯕ ꯃꯔꯨꯞꯅꯁꯨ ꯈꯪꯕ ꯋꯥꯔꯤ ꯃꯌꯥꯝ ꯂꯩꯔꯝꯒꯅꯤ ꯑꯗꯨꯕꯨ ꯊꯕꯛ ꯏꯪꯈꯥꯡ ꯆꯦꯟꯅꯕꯅ ꯃꯔꯝ ꯑꯣꯏꯔꯒ ꯃꯥꯒꯤ ꯃꯥꯒꯤ ꯁꯤꯟꯊꯥ ꯄꯥꯡꯅꯔꯤꯉꯩ ꯃꯇꯝꯗ ꯑꯩꯈꯣꯏꯁꯤ ꯁꯨꯝ ꯉꯍꯥꯛ ꯉꯍꯥꯛ ꯁꯨꯝ ꯅꯤꯡꯁꯤꯡꯅꯒꯗ꯭ꯔꯒꯗꯤ ꯀꯥꯎꯊꯣꯛꯅꯈꯤꯕ ꯇꯥꯔꯦꯗꯅ ꯁꯨꯝ ꯃꯔꯨꯞꯇ ꯁꯨꯝ ꯁꯨꯃꯥꯏꯅ ꯋꯥꯔꯤ ꯋꯥꯇꯥꯏ ꯇꯧꯁꯦꯅ ꯇꯧꯔꯛꯕꯅꯤ ꯑꯗꯣ ꯑꯥ ꯃꯊꯪꯒꯤ ꯁꯪꯉꯛꯄ ꯃꯇꯝꯗꯗꯤ ꯃꯔꯨꯞꯇꯁꯨ ꯑꯩꯅ ꯌꯥꯝꯅ ꯅꯣꯡꯖꯨ ꯅꯨꯡꯁꯤꯕ ꯑꯗꯨꯒ ꯇꯁꯦꯡꯅ ꯃꯁꯤꯗꯤ ꯊꯣꯛꯈꯤ ꯍꯥꯏꯕꯒꯤ ꯑꯩꯈꯣꯏ ꯈꯨꯗꯝꯁꯨ ꯂꯩꯕ ꯋꯥꯔꯤ ꯈꯔꯁꯨ ꯇꯝꯖꯒꯦ ꯑꯗꯣ ꯉꯁꯤꯒꯤꯗꯤ ꯃꯇꯥꯡꯁꯤꯗ ꯃꯔꯨꯞ ꯀꯁꯨ ꯀꯥꯏꯅ ꯌꯥꯊꯪ ꯅꯤꯖꯔꯤ ꯊꯕꯛ ꯏꯪꯈꯥꯡꯗꯣ ꯃꯄꯨꯡ ꯐꯥꯅ ꯄꯥꯡꯊꯣꯛꯕ ꯑꯣꯏꯖꯔꯣ